ꯍꯜꯂꯣ ꯍꯜꯂꯣ ꯍꯜꯂꯣ ꯍꯜꯂꯣ
ꯍꯜꯂꯣ
ꯑꯥ ꯇꯥꯔꯦ ꯇꯥꯔꯦ
ꯅꯦꯋꯥꯛꯁꯦ ꯏꯅꯨꯡ ꯅꯨꯡꯉꯥꯏꯇꯥ ꯃꯥꯜꯂꯦ
ꯥꯑꯥ ꯅꯦꯠ ꯌꯥꯗ꯭ꯔꯥꯗꯤ ꯈꯔ ꯅꯨꯡꯉꯥꯏꯇꯕ
ꯑꯩ ꯈꯣꯟꯖꯦ ꯐꯖꯟ ꯇꯥꯕ꯭ꯔꯣ
ꯑꯥ ꯇꯥꯌꯦ ꯇꯥꯏꯌꯦ ꯑꯩꯒꯤꯗꯤ ꯇꯥꯗ ꯇꯥꯗꯕ꯭ꯔꯣ
ꯆꯞꯄꯦ ꯅꯪꯅ ꯉꯥꯡꯉꯤꯗꯣ ꯇꯥꯕꯗ
ꯑꯗꯣ ꯑꯗꯣꯝꯗ ꯅꯨꯡꯉꯥꯏꯇꯕ ꯃꯥꯜꯂꯦ ꯅꯦꯋꯥꯛꯁꯤꯡ ꯑꯥ
ꯑꯣ ꯑꯩꯒꯤꯖꯤ ꯈꯤꯇꯪ ꯅꯨꯡꯉꯥꯏꯇꯕ ꯃꯥꯜꯂꯦ ꯋꯥꯏ ꯐꯥꯏ ꯅꯠꯇꯕ ꯑꯗꯨꯒꯤ ꯃꯣꯕꯥꯏꯜ ꯗꯇꯥꯖꯤ ꯌꯥꯗꯕ
ꯃꯣꯕꯥꯏꯜ ꯗꯥꯇꯥꯅꯦ ꯍꯦꯟ ꯌꯥꯥꯡꯕꯅꯤ ꯏꯌꯔꯇꯦꯜ ꯖꯤꯑꯣꯔꯣ
ꯇꯥꯗ꯭ꯔꯦꯕꯣ ꯉꯥꯡꯕ ꯉꯥꯡꯕ ꯇꯥꯗ꯭ꯔꯦ ꯁꯨ ꯁꯨꯝ ꯅꯪ
ꯃꯣꯕꯥꯏꯜ ꯗꯥꯇꯥꯅ ꯍꯦꯟꯅ ꯅꯨꯡꯉꯥꯏꯕꯅꯤꯅꯦ ꯀꯃꯥ ꯇꯩꯖꯅꯣ
ꯍꯜꯂꯣ
ꯍꯂꯣ ꯍꯜꯂꯣ
ꯎꯝ ꯌꯥꯗ꯭ꯔꯦꯕꯨ ꯁꯤꯗꯤ
ꯋꯥ ꯑꯝꯇ ꯉꯥꯡꯉꯨꯅꯦ ꯑꯃꯨꯛꯃꯨꯛꯇꯤ ꯑꯗꯨꯝ ꯇꯥꯏꯑꯦꯕ
ꯍꯜꯂꯣ ꯍꯜꯂꯣ ꯎ
ꯍꯜꯂꯣ ꯍꯜꯂꯣ
ꯍꯜꯂꯣ